ꯍꯜꯂꯣ ꯇꯥꯕ꯭ꯔꯣ
ꯑ ꯇꯥꯏꯌꯦ
ꯀꯌꯥꯃꯨꯛ ꯇꯥꯕ꯭ꯔꯥꯅꯦ
ꯍꯥꯥ
ꯀꯌꯥꯝꯃꯨꯛ ꯇꯥꯕ꯭ꯔꯅꯦ
ꯍꯣꯏ
ꯑ ꯍꯤ ꯍꯣꯏ ꯑꯩꯅ ꯈꯨꯝꯁꯨ ꯈꯨꯝꯗ꯭ꯔꯒ ꯇꯥꯏꯌꯦ ꯀꯥꯏꯅ
ꯎ ꯅꯪ ꯅ ꯍꯜꯂꯧ ꯍꯥꯏꯕꯒꯤ ꯇꯥꯏ ꯍꯥꯏꯕꯅꯤꯅ
ꯑꯩꯅ ꯍꯜꯂꯣ ꯍꯥꯏꯗꯤ ꯅꯪꯅ ꯍꯥꯏ ꯍꯥꯏꯒꯗꯕ
ꯑꯣ ꯀꯩꯗꯧꯔꯤꯅꯣ ꯀꯔꯤꯕ
ꯁꯨꯝ ꯐꯝꯕꯒꯥ ꯅꯪ ꯅꯀꯣꯛ ꯋꯥꯠꯄ ꯃꯥꯜꯂꯦ ꯍꯥꯏꯕ
ꯁꯤꯁ ꯋꯥꯠꯇꯦꯗ
ꯄꯥꯜꯂꯦ ꯅꯪꯅ ꯀꯣꯛ ꯅꯅꯥꯀꯣꯟꯗꯣ ꯁꯤ ꯑꯃꯗ ꯇꯔꯥ ꯂꯩꯔꯝꯃꯦ ꯅꯅꯥꯀꯣꯟ ꯑꯃ
ꯀꯔꯤꯕ
ꯅꯅꯥ ꯅꯅꯥ ꯀꯣꯟꯗꯣ ꯁꯤꯗ ꯇꯥꯔꯒ ꯑꯃ ꯂꯩꯔꯝꯃꯦ ꯍꯥꯏꯕ ꯂꯝꯕꯤꯗ
ꯑꯣꯏ ꯃꯊꯟꯇ ꯇꯥꯕ ꯑꯣꯏꯔꯝꯅꯤ
ꯑꯗꯨ ꯅꯪ ꯅꯪꯒꯤ ꯁꯨꯕ꯭ꯔꯥ ꯁꯨꯗꯕ꯭ꯔꯥꯁꯨ ꯈꯪꯗꯦ
ꯁꯤꯁ ꯆꯥꯛ ꯆꯥꯔꯕꯣ
ꯆꯥꯗ꯭ꯔꯤ ꯈꯔ ꯂꯩꯔꯗꯤ ꯆꯥꯔꯅꯤ ꯅꯪꯗꯤ
ꯑꯣ ꯑꯩꯗꯤ ꯆꯥꯔꯦ
ꯏꯁ ꯀꯔꯤ ꯃꯊꯦꯜ ꯆꯥꯕ
ꯑꯩꯒꯤ ꯎꯁꯣꯏ ꯆꯥꯏ ꯕꯦꯝꯕꯨꯁꯨꯠ
ꯑꯦ ꯎꯁꯣꯏ ꯎꯁꯣꯏ ꯍꯥꯎꯕ꯭ꯔꯣ
ꯍꯥꯎꯏꯅ ꯑꯗꯨ ꯑꯣꯏꯔꯁꯨ ꯆꯤꯛꯀꯟꯗꯤ ꯆꯥꯃꯟ ꯃꯟꯕꯒꯤ ꯍꯥꯎꯇ꯭ꯔꯦ ꯑꯃꯨꯛꯀ
ꯅ‌ꯣꯡ ꯅꯣꯡ ꯐꯥꯗ‌ꯣꯛꯁꯨ ꯀꯧꯁꯨ ꯀꯧꯔꯛꯇꯦ ꯆꯥꯕ ꯂꯥꯛꯑꯣ ꯍꯥꯏꯅ
ꯀꯧꯔꯛꯀ‌ꯦ ꯀꯧꯔꯛꯀ‌ꯦ ꯅꯁꯤꯁꯨꯨ ꯌꯥꯏ ꯀꯩꯅꯣ
ꯍꯣꯔꯦꯜ ꯂꯥꯛꯑꯒꯦ ꯑꯗꯨꯗꯤ
ꯎꯝ ꯌꯥꯏ
ꯀꯩꯅꯣ ꯅꯣꯏ ꯅꯣꯏꯒꯤ ꯌꯨꯝ ꯂꯣꯀꯦꯁꯟ ꯊꯥꯔꯛꯇ꯭ꯔꯁꯨ ꯌꯥꯔꯅꯤ ꯑꯩ ꯈꯪꯉꯦꯍꯦ ꯀꯔꯤ ꯌꯥꯝ ꯄꯪꯕ ꯇꯥꯏꯞꯇ ꯍꯣꯏ ꯍꯥꯏꯒꯠꯂꯒ ꯌꯦꯠꯇ ꯑꯃꯨꯛ ꯆꯠꯂꯒ ꯈꯔ ꯈ ꯀꯩꯌꯨꯛ ꯑꯩꯈꯣꯏ ꯄꯨꯂꯞꯃꯨꯛ ꯂꯥꯛꯀꯦ ꯑꯩꯈꯣꯏ ꯏꯃꯥ ꯕꯥ ꯑꯩꯈꯣꯏꯁꯨ ꯄꯨꯂꯞ ꯂꯥꯛꯈꯤꯅꯤ
ꯍꯣꯏ ꯍꯣꯏ ꯎꯪ ꯀꯩꯁꯨ ꯀꯥꯏꯗꯦ ꯂꯥꯛꯑꯣ ꯃꯤ ꯃꯌꯥꯝ ꯄꯨꯔꯛꯑꯣꯁꯨ ꯀꯩꯁꯨ ꯀꯥꯏꯗ‌ꯦꯕ ꯂꯥꯛꯑꯣꯕ ꯐꯖꯅ ꯊꯣꯡꯕꯤꯒꯦ ꯌꯥꯝ ꯊꯣꯡꯕꯤꯒꯦꯕ
ꯅꯪ ꯉꯔꯥꯡ ꯆꯠꯄꯗꯣ ꯀ꯭ꯔꯥꯏ ꯆꯠꯄꯅꯣ
ꯉꯔꯥꯡꯔꯣ
ꯎꯝ ꯀꯧꯔꯁꯨ ꯈꯨꯝꯗꯦ
ꯑꯥꯁ
ꯑꯥꯁꯥ ꯍꯥꯏꯌꯦ ꯈꯨꯝꯒ꯭ꯔꯥꯅꯤ ꯑꯗꯨꯏ ꯑꯣꯏꯔꯃꯥꯜꯂꯦ ꯍꯥꯏꯕ ꯀꯧꯕꯁꯨ ꯈꯨꯝꯗꯦꯕ ꯃꯥ ꯍꯦꯔꯣꯒ ꯆꯠꯂꯤꯀꯥꯟꯗ ꯌꯥꯝ ꯄꯣꯡꯉꯦ ꯅꯪꯁꯦ ꯀꯅꯥꯅ ꯇꯝꯖꯥꯠꯂꯥ ꯅꯪ ꯄꯣꯡꯌ‌ꯣ ꯍꯥꯏꯅ
ꯄꯣꯡꯕ ꯍꯩꯇꯦꯗ ꯑꯩꯗꯤ
ꯏꯁ ꯃꯤ ꯇꯠ ꯀꯨꯟꯃꯨꯛ ꯀꯧꯔꯝꯒꯥꯅꯤ ꯅꯪꯕꯨ ꯀꯟꯃꯨꯛ ꯀꯧꯔꯁꯨ ꯁꯨꯡꯈꯨꯝ ꯈꯨꯝꯕꯤꯗ꯭ꯔꯥꯒ
ꯑꯦ
ꯄꯣꯡꯗꯦ ꯀꯥꯏꯅ
ꯇꯥꯗꯕ ꯑꯣꯏꯔꯝꯃꯅꯤ ꯒꯥꯔꯤ ꯃꯈꯣꯟꯗ ꯒꯥꯔꯤ ꯃꯈꯣꯟꯗ ꯇꯥꯗꯕꯒꯤ ꯑꯣꯏꯔꯝꯒꯅꯤ ꯑꯩ ꯇꯥꯔꯗꯤ ꯐꯖꯅ ꯈꯨꯝꯃꯅꯤ ꯀꯔꯤꯅ‌ꯣ
ꯇꯥꯁꯤꯟ ꯇꯁꯤꯟꯅꯗꯅ ꯇꯧꯔ ꯂꯩꯔꯝꯃꯅꯤꯅ ꯅꯪꯗꯣ ꯈꯪꯉꯦ
ꯅꯠꯇꯦ ꯑꯗꯨ ꯅꯠꯇꯦ ꯑꯩ ꯑꯗꯨꯒꯨꯝꯕꯗꯣ ꯇꯧꯕ ꯍꯩꯅꯗꯦ ꯑꯗꯨꯃꯥꯏꯅ ꯍꯨꯝ ꯑꯩ ꯑꯗꯨꯃꯥꯏꯅ ꯇꯧꯕ ꯍꯩꯇꯦ ꯇꯥꯔꯁꯨ ꯇꯥꯗꯕ ꯁꯥꯕ ꯍꯩꯇꯦꯕ
ꯈꯪꯉꯦ ꯈꯪꯉꯦ ꯑꯩ ꯂꯣꯏꯅꯃꯛ ꯀꯩꯅꯣ ꯅ ꯅꯍꯥꯟ ꯅꯪ ꯄ꯭ꯔꯣꯖꯦꯛ ꯋꯥꯟꯗꯨ ꯂꯣꯏꯁꯤꯜꯂꯕꯣ
ꯍꯥꯥ
ꯄ꯭ꯔꯣꯖꯦꯛ ꯋꯥꯠꯇꯨ ꯂꯣꯏꯁꯤꯜꯂꯕꯣ ꯅꯍꯥꯟꯒꯤꯗꯣ
ꯑꯥ ꯂꯣꯁꯤꯜꯂꯦ
ꯎꯝ ꯃꯥꯛ ꯃꯥꯛ ꯀꯌꯥꯒꯤꯔꯣ ꯑꯗꯨ ꯇꯧꯕꯗꯣ
ꯍꯨꯝ ꯈꯪꯗꯦꯗ
ꯋꯥꯕ꯭ꯔꯥ ꯋꯥꯔꯗꯤ ꯀꯩꯅꯣ ꯇꯧꯑꯣ ꯁꯤꯌꯣ ꯋꯥꯔꯗꯤ ꯁꯤꯌꯣ ꯍꯥꯏꯕ ꯋꯥꯔꯗꯤ
ꯂꯝꯕꯤ ꯆꯠꯄꯒꯤ ꯂꯝꯕꯤ ꯆꯠꯄꯒꯤꯅꯦ
ꯂꯝꯕꯤ ꯂꯝꯕꯤ ꯆꯠꯀꯅꯣ ꯄꯥꯏꯔꯒ ꯂꯩꯌꯣ ꯑꯗꯨ ꯂꯝꯕꯤꯗ ꯆꯠꯀꯅꯨ ꯍꯥꯏꯕ ꯄꯥꯏꯌꯣ ꯍꯥꯏꯕ ꯂꯝꯕꯤꯗ ꯊꯤ ꯐꯥꯏꯕ ꯊꯤ ꯐꯥꯏꯕꯒꯤ ꯂꯝꯕꯤꯗ ꯊꯤ ꯐꯥꯏꯕꯒꯤ
ꯉꯥ
ꯂꯝꯕꯤꯗ ꯑꯗꯨ ꯇꯥꯟꯅꯆꯔꯦꯗꯣ ꯃꯣꯏꯒ ꯊꯣꯛꯑꯒ ꯆꯠꯂꯕꯒꯅꯤꯀꯣ ꯅꯪꯗꯤ ꯂꯩꯁꯥꯕꯤꯗꯣ ꯑꯗꯨꯃꯥꯏꯅ ꯇꯧꯒꯟꯕꯅꯤꯀꯣ ꯃꯊꯟꯇ ꯆꯠꯂꯤꯒꯟꯗ ꯄꯨꯡ ꯑꯗꯨꯃꯥꯏꯅ
ꯑꯩꯅ ꯃꯩꯏ ꯊꯣꯛ ꯂꯩꯁꯥꯕꯤ ꯅꯠꯇꯦ ꯂꯩꯁꯥꯕꯤꯗꯤ ꯃꯣꯏ ꯊꯣꯛꯇꯦ ꯄꯥꯈꯛꯅꯦ
ꯑꯦ ꯑꯗꯨꯅꯦ ꯑꯁ ꯑꯩꯈꯣꯏ ꯄꯥꯈꯪꯗꯤ ꯂꯩꯁꯥꯕꯤ ꯂꯩꯁꯨ ꯅꯨꯄꯥ ꯄꯥꯈꯪ ꯂꯩꯔꯁꯨ ꯗꯔꯀꯥꯔ ꯇꯥꯗꯦ ꯄꯨꯡ ꯄꯨꯡ ꯁꯨꯃꯥꯏꯅ ꯊꯣꯔꯛꯀꯅꯦꯕ ꯂꯩꯁꯥꯕꯤꯁꯤꯡꯗꯤ ꯑꯁ ꯅꯊꯟꯇ ꯂꯩꯥꯔꯤꯀꯥꯟꯗ ꯏꯁ ꯀꯥꯏ ꯀꯥꯏ ꯀꯥꯏꯗ ꯂꯩꯕ꯭ꯔꯥ ꯃꯤꯒꯤꯅꯥꯛꯇ ꯎꯗꯦꯗ ꯍꯧꯖꯤꯛ ꯃꯣꯏ ꯊꯣꯛꯔ ꯄꯦꯠ ꯄꯦꯠ ꯑꯗꯨꯃꯥꯏꯅ ꯇꯧꯒꯟꯕꯅꯤꯀꯣ ꯅꯪꯁꯨ ꯅꯊꯟꯇ ꯂꯩꯗ ꯑꯁ ꯑꯩꯅ ꯆꯐꯨꯗꯨꯀꯣ ꯃꯣꯏꯊꯣꯛꯄꯤꯔꯗꯤ ꯑꯁ ꯆꯐꯨꯗꯨ ꯐꯨꯟꯒ꯭ꯔꯅꯤ ꯑꯗꯨꯒ ꯆꯥꯛ ꯑꯃꯨꯛ ꯊꯣꯡꯕ ꯌꯥꯔꯅꯤ ꯒꯥꯁ
ꯂꯩꯁꯥꯕꯤ ꯂꯩꯁꯥꯕꯤ ꯃꯣꯏ ꯊꯣꯛꯔꯗꯤ ꯇꯥꯕ ꯅꯨꯡꯉꯥꯏꯕꯅꯦ
ꯀꯩꯅꯣ ꯅꯣꯏ ꯌꯣꯝꯒꯤ ꯃꯊꯛꯀꯤ ꯃꯈꯥꯒꯤ ꯃꯈꯥꯒꯤꯗꯣ
ꯀꯔꯤꯕ
ꯅꯣꯏ ꯌꯨꯝ ꯃꯈꯥꯒꯤ ꯃꯊꯛꯀꯤ ꯃꯅꯨꯡꯒꯤꯗꯣ
ꯃꯈꯥꯒꯤ
ꯑꯗꯨ ꯃꯈꯥꯒꯤ ꯃꯊꯛꯀꯤ ꯃꯅꯨꯡꯒꯤꯗꯣ
ꯍꯣꯏ ꯍꯣꯏ ꯍꯣꯏ ꯑ
ꯑꯗꯨ ꯆꯥꯛ ꯆꯥꯈ꯭ꯔꯕ꯭ꯔꯥ
ꯀꯩꯕ
ꯃꯈꯥꯒꯤ ꯃꯊꯛꯀꯤ ꯃꯅꯨꯡꯒꯤꯗꯣ ꯆꯥꯛ ꯆꯥꯈ꯭ꯔꯦ ꯎꯝ
ꯑꯥ ꯆꯥꯔꯦ ꯅꯪꯗꯤ
ꯆꯥꯈꯦ ꯍꯥꯏ ꯀꯅꯥꯔꯣ ꯑ ꯑꯩ ꯑꯩꯔꯣ ꯑꯩꯗꯤ ꯆꯥꯗ꯭ꯔꯤ ꯀꯥꯏ
ꯅꯪꯗꯤ ꯀꯩ ꯏꯟꯖꯡ ꯆꯥꯗꯧꯕ
ꯉꯁꯤꯁꯦ ꯁꯦꯡꯅ ꯍꯥꯏꯕꯤꯔꯒꯦꯀꯣ ꯉꯁꯤ ꯉꯥ ꯆꯥꯒꯗꯕ ꯃꯥꯜꯂꯦ
ꯎꯝ ꯈꯪꯉꯤꯕ ꯅꯪ ꯍꯥꯏꯒꯗꯕꯗꯣ ꯑꯩ
ꯏꯁ ꯀꯃꯥꯏꯅ ꯈꯪꯕ ꯑꯗꯨꯗꯤ ꯑꯩꯁꯦ ꯀꯔꯝꯕ ꯃꯤꯅꯣ ꯅꯪ
ꯅꯪꯒꯤ ꯈꯣꯡꯖꯦꯜ ꯇꯥꯔꯒ ꯅꯪꯒꯤ ꯈꯣꯡꯖꯦꯜ ꯇꯥꯔꯒ ꯅꯪ ꯍꯥꯏꯒꯗꯕ ꯋꯥꯗꯣ ꯈꯪꯉꯦꯕ ꯑꯩ
ꯑꯗꯨꯗꯤ ꯑꯩ ꯍꯧꯖꯤꯛ ꯀꯔꯤ ꯍꯥꯏꯗꯧꯅꯤꯡꯉꯥꯏ ꯃꯥꯟꯕ꯭ꯔꯥ ꯑꯗꯨꯗꯤ
ꯍꯥ꯫
ꯍꯧꯖꯤꯛꯁꯦ ꯑꯩ ꯀꯔꯤ ꯍꯥꯏꯗꯣꯛꯅꯤꯡꯉꯥꯏ ꯃꯥꯟꯕ꯭ꯔꯥ ꯍꯥꯏꯗꫭꯛꯇꯧ ꯃꯥꯟꯕ꯭ꯔꯥ꯫
ꯅꯪ ꯑꯩ ꯑꯩ ꯗꯥꯏꯔꯦꯛꯇꯔꯅꯤ ꯅꯪ ꯐꯤꯂꯝ ꯀꯨꯝꯅꯤꯡꯕ꯭ꯔꯥ꯫
ꯀꯨꯝꯅꯤꯡꯉꯦ ꯍꯣꯏ ꯔꯦꯟꯗ꯫
ꯍꯥ꯫
ꯃꯦꯟ ꯃꯦꯟ ꯍꯣꯔꯦꯅ ꯀꯨꯝꯅꯤꯡꯉꯦ ꯑꯩ꯫
ꯅꯨꯞ ꯅꯨꯄꯤꯒꯤ ꯔꯣꯜꯗꯣꯀꯣ꯫ ꯑꯩꯗꯤ ꯍꯦꯔꯣ ꯑꯁ ꯑꯩꯗꯤ ꯄꯥꯏ ꯑꯩꯗꯤ ꯕꯦꯠ ꯑꯣꯏꯅ ꯀꯨꯝꯅꯤꯡꯕ꯫ ꯍꯥꯏꯗꯤ ꯃꯤꯗ ꯄꯪꯐꯨꯗ ꯐꯨꯅꯤꯡꯕꯒꯤ꯫ ꯍꯥꯏꯗꯤ ꯑꯩ ꯕꯦꯠ ꯑꯣꯏꯔꯤꯗꯤ ꯅꯪ ꯍꯦ ꯑꯩ ꯕꯦꯗ ꯎꯝ ꯅꯉꯣꯟꯗ ꯐꯥꯔꯒ ꯅꯉꯣꯟꯗ ꯄꯨꯔꯒ ꯇꯧꯔꯛꯀꯅꯤ ꯑꯩꯗꯤ꯫
ꯑꯣ꯫
ꯅꯨꯄꯤꯒꯤ ꯅꯨꯄꯤꯒꯤ ꯔꯣꯜꯗ ꯅꯪ ꯂꯧꯔꯣꯀꯣ ꯅꯨꯄꯤꯒꯤ ꯃꯇꯥꯡꯗꯀꯣ꯫
ꯍꫭꯏ-ꯍꫭꯏ꯫
ꯐꯤꯂꯝ ꯃꯃꯤꯡ ꯈꯪꯅꯤꯡꯕ꯭ꯔꯥ ꯐꯤꯂꯝ ꯃꯃꯤꯡ ꯈꯪꯅꯤꯡꯕ꯭ꯔꯥ꯫
ꯅꯨꯄꯤꯕꯨ ꯐꯨꯕꯥ꯫
ꯑꯣ
ꯑꯣ ꯑꯣ ꯎ ꯎ ꯉꯁꯤ ꯀꯥꯏ ꯆꯠꯇꫭꯏꯅꯣ ꯐꯖꯕꯤ꯫
ꯍꫭ ꯑ꯫
ꯥ ꯇꯥꯞ ꯇꯥꯕ꯭ꯔꯣ꯫
ꯍꯥꯥ ꯇꯨꯁꯤ ꯊꯕꯛ ꯊꯕꯛ ꯆꯠꯂꯦ ꯊꯕꯛ ꯆꯠꯀꯅꯤ ꯀꯔꯤꯕꯥ꯫
ꯀꯔꯤ ꯊꯕꯛ ꯆꯠꯄꯅꯣ꯫
ꯑꯈꯣꯏꯗꯤ ꯅꯨꯄꯤ ꯑꯈꯣꯏꯗꯤ ꯇꯨꯃꯤꯟꯅ ꯐꯝꯕ ꯉꯝꯗꯦꯕ ꯍꯩꯇꯦꯕ꯫ ꯊꯕꯛ ꯊꯕꯛ ꯊꯥꯕꯛ ꯉꯛꯇꯀꫭ꯫
ꯃꯇꯟ ꯌꯥꯝ ꯇꯟꯅ ꯂꯩꯔꯒ ꯊꯕꯛ ꯊꯕꯛ
ꯀꯔꯤ ꯌꯥꯝ ꯇꯟꯅ ꯅꯨꯡꯇꯤ ꯊꯕꯛ ꯆꯠꯂꯁꯤꯕꯨ ꯀꯔꯤꯔꫭ
ꯅꯨꯡꯇꯤꯒꯤ ꯑꯥ ꯈꯪꯉꯦ-ꯈꯪꯉꯦ ꯎꯪ꯫
ꯑꯩ ꯑꯩꯁꯦ ꯑꯩ ꯌꯨꯝ ꯄꯥꯟꯕ ꯑꯩꯒꯤ ꯑꯩꯒꯤ ꯅꯨꯄꯥ ꯑꯣꯏ ꯑꯩꯒꯤ ꯅꯨꯄꯥꯗꯤ ꯊꯕꯛ ꯑꯃꯁꯨ ꯇꯧꯗꯕꯤꯗ ꯂꯩꯅꯤ ꯑꯩꯅ ꯑꯩ ꯈꯛꯇ ꯇꯧꯔꯒ꯫
ꯑꯗꯨꯗꯤ ꯅꯪ ꯅꯨꯄꯥꯗꯤ ꯄꯨꯔꯥ ꯍꯦꯔꯣꯅꯤꯅꯦꯀꯣ꯫
ꯍꯦꯔꯣ꯫
ꯑꯝ
ꯑ ꯑꯩꯒꯤ ꯅꯨꯄꯥꯗꯤ ꯑꯩꯅ ꯐꯖꯅ ꯊꯕꯛ ꯇꯧꯗꯕꯤꯗ ꯐꯖꯅ ꯊꯝꯍꯟꯒꯅꯤ ꯀꯥꯏꯅ꯫
ꯑꯩ ꯅꯨꯄꯤꯗꯤ ꯊꯕꯛ ꯁꯨꯡꯁꯨ ꯁꯨꯗꯦ ꯃꯥꯗꯤ ꯀꯦꯔꯒ ꯑꯁ꯫ ꯌꯥꯝ ꯐꯖꯕꯗꯣ ꯃꯥꯕꯨ ꯎ ꯌꯦꯡꯅꯤꯡꯉꯥꯏ ꯂꯥꯛꯄ ꯃꯤꯁꯤꯅ ꯂꯨꯄꯥ ꯆꯥꯃ ꯂꯨꯄꯥ ꯌꯥꯡꯈꯩ ꯂꯨꯄꯥ ꯆꯟꯅꯤ ꯑꯗꯨꯝ ꯊꯥꯗꯕꯤꯔꯝꯃꯤ ꯃꯥꯕꯨ ꯌꯦꯡꯅꯤꯡꯉꯥꯏ ꯂꯥꯛ ꯃꯤꯁꯤꯡꯗꯨꯅ ꯑꯗꯨ ꯅꯣꯡꯃꯗ ꯃꯥ ꯇꯥꯂꯛ ꯂꯤꯁꯤꯡ ꯇꯔꯥ ꯑꯗꯨꯒꯤ ꯆꯥꯡ ꯊꯥꯂꯛꯑꯦ ꯑꯁ ꯊꯛꯄꯗ ꯀꯥꯟꯅꯩ
ꯏꯁ
ꯅꯪ ꯍꯦꯔꯣꯗꯤ ꯅꯪ ꯀꯦꯔꯒ ꯐꯝꯕꯒꯤꯀꯣ
ꯅꯪꯗꯤ ꯅꯆꯥ ꯀꯌꯥ ꯄꯣꯛꯀꯦꯔꯥ
ꯎꯝ ꯇꯔꯥ ꯈꯛꯇꯪꯅꯤꯅꯦ ꯍꯧꯖꯤꯛ ꯍꯌꯦꯡ ꯑꯅꯤ ꯄꯣꯛꯈꯥꯏꯅꯤꯡꯉꯥꯏ ꯂꯩꯔꯤ
ꯑ ꯇꯔꯥꯁꯦ ꯌꯥꯝꯗꯦꯗ ꯅꯣꯔꯃꯦꯜ ꯑꯣ ꯅꯣꯔꯃꯦꯜ ꯅꯤꯗ
ꯎꯝ ꯑꯩꯅ ꯀꯨꯟ ꯑꯃꯨꯛ ꯄꯣꯛꯅꯤꯡꯕ
ꯑꯣ ꯀꯨꯟꯁꯨ ꯌꯥꯝꯗꯦ ꯀꯩꯅꯣ ꯀꯨꯟ ꯍꯦꯟꯂꯒ ꯄꯣꯛꯄ ꯌꯥꯏꯑꯦ
ꯑꯗꯨ ꯅꯨꯄꯤꯗꯨ ꯈꯔ ꯂꯩ ꯋꯥꯠꯂꯛꯄ ꯍꯥꯏꯇꯥꯔꯦ ꯃꯤ ꯈꯔ ꯑꯁꯣꯝꯗ ꯁꯨꯅꯗ꯭ꯔꯦ ꯍꯥꯏꯅꯔ ꯍꯥꯏꯔꯒ ꯂꯩꯕ ꯀꯣ
ꯑꯣ
ꯑꯗꯨꯗꯤ ꯅꯪ ꯑꯃꯨꯛ ꯅꯪ ꯑꯗꯨꯗꯤ ꯅꯪ ꯑꯃꯨꯛ ꯇꯧꯔꯒꯦ ꯅꯪꯕꯨ ꯑꯃꯨꯛ ꯂꯧꯔꯒꯦ ꯑꯗꯨꯗꯤ
ꯌꯥꯏ ꯀꯥꯏ ꯀꯥꯏꯗꯦ ꯀꯩꯅꯣ ꯃꯔꯤ ꯃꯉꯥꯁꯨ ꯂꯧꯕ ꯌꯥꯏꯅ
ꯑꯗꯨꯅ ꯅꯪꯕꯨ ꯅꯪꯗꯤ ꯀꯌꯥꯃꯨꯛ ꯄꯣꯛꯄ ꯉꯝꯒꯗ꯭ꯔꯣ
ꯑꯩꯗꯤ ꯅꯪ ꯄꯣꯛꯑꯣ ꯍꯥꯏꯕ ꯈꯨꯗꯤꯡ ꯄꯣꯛꯄ ꯉꯝꯒꯅꯤ
ꯑꯗꯨꯗꯤ ꯁꯤꯗ꯭ꯔꯤ ꯐꯥꯎ ꯄꯣꯛꯑꯒ ꯂꯩꯇꯥꯔꯦ ꯑꯗꯨꯗꯤ
ꯍꯣꯏ ꯅꯨꯡꯇꯤꯒꯤ ꯄꯣꯛ ꯍꯥꯏꯕꯁꯨ ꯄꯣꯛꯑꯦ ꯌꯥꯏꯅꯦ ꯑꯩꯗꯤ
ꯑꯉꯥꯡ ꯆꯥꯝꯃꯥ ꯆꯅꯤ ꯑꯗꯨꯝ ꯂꯩꯇꯥꯥꯔꯗꯤ ꯀꯩꯁꯨ ꯀꯥꯏ
ꯎꯝ ꯀꯩꯁꯨ ꯀꯥꯏꯗꯦꯅ ꯑꯗꯨꯅ ꯐꯩꯅ
ꯎꯝ ꯑꯗꯨꯅ ꯐꯕꯅꯦ ꯃꯤ ꯈꯔꯅ ꯐꯨꯅꯕ ꯆꯠꯂꯅꯤ ꯃꯤ ꯈꯔꯅ ꯑꯣꯐꯤꯁꯥꯔ ꯆꯠꯂꯅꯤ ꯆꯠꯂꯅꯤ
ꯈꯔꯅ ꯁꯤꯐꯥꯏ ꯑꯣꯏꯈ꯭ꯔꯅꯤ ꯁꯤꯐꯥꯏ ꯑꯣꯟꯈ꯭ꯔꯅꯤ ꯃꯤ ꯈꯔꯅ ꯑꯁ ꯌꯨꯝ ꯀꯩꯁꯥꯕꯒꯤ ꯑꯁ ꯃꯤ ꯈꯔꯅ ꯂꯧ ꯆꯠꯂꯅꯤ ꯑꯁ ꯌꯥꯔꯅꯤ ꯆꯥꯝꯃ ꯆꯅꯤ ꯄꯣꯛꯑꯗꯤ
ꯑꯗꯨ ꯅꯪꯒꯤ ꯐꯖꯅ ꯅꯪꯗꯤ ꯌꯨꯝꯗ ꯌꯨꯝꯗ ꯅꯪꯗꯤ ꯐꯖꯅ ꯂꯩꯕ ꯌꯥꯏꯅ ꯊꯕꯛ ꯇꯧꯗꯕꯤꯗ ꯅꯪꯒꯤ ꯅꯆꯥꯅ ꯂꯣꯏꯅ ꯇꯧꯕꯤꯒꯤꯅꯤꯅ
ꯏꯊꯟꯗ ꯈꯛꯇ ꯅꯠꯇ꯭ꯔꯦꯅꯦ ꯅꯪꯁꯨ ꯑꯗꯨꯝ ꯂꯩꯥꯗꯣꯏꯅꯤꯅꯦ
ꯑ ꯑꯗꯨꯅꯦꯕ
ꯏꯕꯥꯟꯅꯤꯗꯤ ꯑꯗꯨꯝ ꯐ꯭ꯔꯤꯗ ꯂꯩꯔꯗꯣꯏꯅꯦ ꯑꯩ ꯅꯨꯄꯤꯁꯤꯡꯅ ꯅꯪ ꯑꯣꯏꯔꯗꯤ ꯃꯉꯥ ꯅꯪ ꯅꯪꯅ ꯑꯃꯨꯛ ꯂꯧꯔꯗꯤ ꯀꯩꯅꯣ ꯑꯣꯏꯔꯅꯤ
ꯀꯌꯥ ꯇꯔꯥꯇꯔꯨꯛ ꯑꯩꯒꯤ ꯃꯊꯪꯗꯁꯨ ꯑꯃꯨꯛ ꯂꯧꯒꯦ ꯍꯥꯏꯗꯤ ꯑꯗꯨꯝ ꯂꯧꯑꯣ ꯌꯥꯔꯦ ꯌꯥꯔꯦ
ꯂꯧꯒꯅꯤ ꯂꯧꯒꯅꯤ ꯃꯊꯪ ꯃꯊꯪ ꯃꯈꯥ ꯑꯃꯨꯛꯀ ꯑꯃꯨꯛ ꯂꯧꯊꯒꯅꯤ
ꯀꯩꯁꯨ ꯍꯥꯏꯔꯣꯏ ꯀꯩꯁꯨ ꯀꯥꯏꯔꯣꯏ
ꯎꯝ ꯌꯥꯏ ꯀꯩꯁꯨ ꯀꯥꯏꯗꯦ ꯑꯗꯨꯅ ꯅꯪꯒꯤ ꯅꯨꯄꯤ ꯌꯥꯝ ꯂꯩꯕꯗꯣ ꯑꯩꯈꯣꯏꯁꯨ ꯅꯨꯡꯉꯥꯏꯔꯦ ꯅꯨꯡꯉꯥꯏꯔꯦꯗꯅ ꯈꯣꯏꯗꯤ ꯍꯥꯏꯔꯗꯤ ꯀꯩ ꯍꯥꯏꯁꯦꯔꯥ ꯁꯤꯚꯂꯤꯡꯒꯤ ꯇꯥꯏꯞꯇꯁꯨ ꯂꯩꯕ ꯌꯥꯔꯦ
ꯑꯩꯅ ꯅꯥ ꯅꯪꯅ ꯅꯪꯅ ꯀꯣꯟ ꯐꯦꯡꯅꯤꯡꯉꯥꯏ ꯃꯤ ꯑꯃꯅ ꯆꯥꯛ ꯊꯣꯡꯅꯤꯡꯉꯥꯏ ꯃꯤ ꯑꯃꯅ ꯏꯁꯤꯡ ꯍꯥꯞꯅꯤꯡꯉꯥꯏ ꯀꯔꯤ ꯐꯦꯡꯕ ꯌꯥꯕ꯭ꯔꯥ ꯗꯨꯗꯤ ꯅꯪꯗꯤ ꯐꯤ ꯁꯨꯅꯤꯡꯉꯥꯏ ꯗꯨꯗꯤ
ꯅꯪꯗꯤ ꯅꯁꯥꯏ ꯍꯥꯏꯈ꯭ꯔꯦꯅ ꯑꯩꯉꯣꯟꯗꯗꯤ ꯑꯩꯉꯣꯟꯗꯗꯤ ꯐꯖꯅ ꯊꯝꯍꯟꯒꯅꯤ ꯊꯕꯛ ꯇꯧꯔꯣꯏꯅ
ꯏꯁ ꯅꯪꯗꯤ ꯂꯧ ꯑꯣꯏ ꯊꯥꯗꯔꯁꯤꯔꯥ
ꯁꯤ ꯉꯝꯔꯣꯏꯍꯦ
ꯅꯪ ꯂꯧꯗ ꯑꯣꯏ ꯊꯥꯗꯔꯁꯤ
ꯀꯣꯟ ꯐꯦꯟꯅꯤꯉꯥꯏ ꯀꯣꯟ ꯐꯦꯟꯅꯤꯉꯥꯏ ꯇꯜꯂꯗꯤ ꯂꯧꯗ ꯑꯣꯏ ꯊꯥꯗꯔꯒ‌ꯦ
ꯑꯦ ꯀꯥꯏꯗꯩꯅꯣ ꯍꯣꯏ ꯅꯪꯅ ꯇꯨꯝꯅꯤꯡꯉꯤꯗꯣ ꯅꯪꯅ ꯇꯧꯑꯣ ꯍꯥꯏꯕ ꯈꯨꯗꯤꯡ ꯇꯧꯕ ꯉꯝꯅꯤ ꯀꯩꯅꯣ ꯑꯩꯗꯤ
ꯀꯣꯟ ꯐꯦꯡꯉꯛꯑꯅꯤ ꯃꯤ ꯑꯃꯅ ꯆꯥꯛ ꯆꯥꯔꯝꯗꯥꯏꯗꯤ ꯀꯣꯟ ꯐꯦꯡꯉꯅꯤ ꯃꯤ ꯑꯃꯅ ꯏꯁꯤꯡ ꯈꯔ ꯂꯧꯔꯅꯤ ꯆꯥꯐꯨ ꯎ ꯐꯦꯡꯉꯅꯤ ꯆꯥꯛ ꯊꯣꯡꯉꯅꯤ ꯏꯟꯖꯥꯡ ꯊꯣꯡꯉꯅꯤ ꯃꯁꯂꯥ ꯍꯥꯞ ꯃꯤ ꯑꯃꯅ ꯊꯨꯝ ꯍꯥꯞꯄꯅꯤ ꯃꯤ ꯑꯃꯅ ꯃꯁꯂꯥ ꯍꯥꯞ ꯄꯅꯤ ꯃꯤ ꯑꯃꯅꯁ ꯃꯣꯔꯣꯛ ꯎꯃꯣꯔꯣꯛ ꯍꯥꯞꯀꯅꯤ ꯃꯤ ꯑꯃꯅ ꯉꯔꯤ ꯂꯧꯒꯅꯤ ꯃꯤ ꯑꯃꯅ ꯎꯃꯣꯔꯣꯛ ꯃꯦꯠꯀ ꯃꯦꯠꯀꯅꯤ ꯃꯤ ꯑꯃꯅ ꯃꯤ ꯑꯃꯅ ꯏꯁꯤꯡ ꯋꯥꯁꯤꯡ ꯃꯦꯆꯤꯟꯗ ꯍꯥꯞꯀꯅꯤ ꯃꯤ ꯑꯃꯅ ꯃꯤꯁꯤꯡ ꯋꯥꯆꯤꯡ ꯑꯣꯟ ꯇꯧꯒꯅꯤ ꯃꯤ ꯑꯃꯅ